ꯍꯣꯏ
ꯃꯦꯔ ꯄꯔ ꯍ ꯑꯝ ꯂꯩꯗ
ꯊꯟꯗꯦꯔꯣꯛ ꯐꯥꯠꯇꯕꯤꯒꯤꯔ ꯅꯥꯈꯣꯟꯗꯨ ꯐꯖꯅ ꯇꯥꯗꯦ
ꯅꯪ ꯅꯪꯅ ꯄꯤꯕ ꯔꯤꯡꯁꯦ
ꯎꯝ
ꯎ ꯆꯞꯆꯥꯥ
ꯑ
ꯅꯪꯉꯣꯟꯗ ꯂꯨꯖ ꯇꯧꯕ꯭ꯔꯥ ꯆꯞ ꯆꯥꯕ꯭ꯔꯥ ꯁꯦꯔꯤꯡꯁꯦ
ꯇꯞꯇꯥꯑ ꯑꯦꯗꯤ ꯔꯤꯡ ꯐꯤꯒꯔꯇ ꯅꯠꯇꯦ ꯃꯤꯗꯜ ꯐꯤꯤꯡꯒꯔ ꯑꯦꯟ ꯄꯣꯏꯟ ꯐꯤꯡꯒꯔꯗꯅꯦ
ꯁ꯭ꯋ ꯐꯤꯒꯔꯗꯤ
ꯔꯤꯡ ꯐꯤꯡꯒꯔ ꯗꯗꯤ ꯈꯔ ꯇꯎꯦ
ꯀ ꯅꯣꯡꯃ ꯑꯩ ꯂꯩꯕ ꯃꯇꯝꯗ ꯈꯪꯅꯕ ꯎ ꯑꯩ ꯂꯩꯕ ꯃꯇꯝꯗꯀꯣ ꯎꯝ
ꯀꯝꯗꯕꯔꯥ
ꯑ
ꯀꯔꯤ ꯍꯥꯏꯕ
ꯅꯪꯪ ꯃꯅꯨꯡꯗꯗ ꯑ ꯔꯤꯡ ꯂꯩꯕ
ꯅꯈꯣꯟꯇꯣ ꯖꯔꯛ ꯖꯔꯨꯛ ꯖꯔꯛ ꯇꯧꯋꯦꯅꯦ
ꯀꯛ ꯀꯨꯗꯔꯛ ꯀꯨꯗꯔꯛ ꯍꯥꯏꯕꯗꯤ
ꯗꯣ ꯐꯖꯅ ꯇꯥꯗꯦ ꯍꯥꯏꯕ
ꯦ ꯦꯁ ꯃꯅꯥꯝ ꯌꯥꯝ ꯅꯝꯃꯦꯗ
ꯁꯤꯒꯅꯤꯅꯦ ꯑꯣꯐ ꯇꯧꯔꯅꯦ
ꯜꯂꯤ ꯇꯧꯕꯔꯟꯅ ꯍ ꯂꯤꯛꯄꯁꯅ ꯇꯒꯦ
ꯑꯦ ꯋꯤꯟꯗꯣꯁꯨ ꯍꯥꯡꯉꯣ ꯄꯤꯛ ꯇꯧꯔꯗꯤ
ꯎꯝ ꯅꯨꯡꯗꯥꯡꯗ ꯋꯤꯟꯗꯣ ꯇꯤꯡ ꯂꯣꯜꯂꯗꯤ ꯑꯁ ꯌꯥꯝ ꯅꯝꯊꯤꯌꯦ
ꯎꯝ
ꯑꯣꯛꯁꯖꯦꯟ ꯅꯇꯩ ꯑꯨ ꯭ꯔꯤꯊꯤꯤꯡ ꯗ
ꯀꯔꯤꯅꯣ ꯑꯗꯨꯗꯤ
ꯀꯨꯀꯤꯡ ꯒꯦꯁ ꯈꯛꯇꯅꯦ ꯑꯩ ꯁꯤ ꯀꯅꯤ ꯀꯔꯅꯤ
ꯉꯁꯤ ꯅꯨꯡꯗꯥꯡꯗꯤ ꯀꯅꯥ ꯀꯅꯥꯕꯨ ꯁꯥꯟꯅꯒꯅꯤ
ꯖꯔꯃꯅꯤꯒꯤ ꯂꯩꯌꯦ ꯑꯗꯨꯒ ꯅꯥꯏꯗꯔꯂꯦꯟꯒꯤꯁꯨ
ꯎꯝ
ꯃꯦꯆ ꯐꯖꯥꯔꯥꯅꯤ
ꯗ ꯀꯅꯤꯀꯣ
ꯋꯥꯟ ꯑꯣꯏꯔꯝ
ꯂꯣꯏꯅ
ꯎꯝ
ꯑꯍꯣ ꯌꯦꯡꯕ ꯉꯝꯒꯗ꯭ꯔꯣ
ꯔꯣꯗ ꯌꯥꯎꯕ꯭ꯔꯥ ꯌꯥꯎꯗꯕ꯭ꯔꯥ ꯑꯩ ꯆꯦꯛ ꯇꯧꯗ꯭ꯔꯤꯌꯦ ꯖꯔꯃꯅꯤꯒꯤꯗꯤ ꯋꯥꯟ ꯇ ꯇꯦꯟ ꯊꯥꯔꯇꯤꯗ ꯂꯩꯔꯝꯒꯅꯤ ꯋꯥꯟ ꯊꯥꯔꯇꯤꯗ ꯂꯩꯔꯗꯤ
ꯎꯝ
ꯇꯨꯌꯦꯜꯐ ꯊꯥꯔꯇꯤꯗ ꯂꯩꯔꯗꯤ ꯑꯃꯨꯛ ꯊ꯭ꯔꯤ ꯊꯥꯔꯇꯤꯗ ꯂꯩꯕ
ꯍ
ꯋꯥꯟ ꯇ ꯔꯦꯗꯤ ꯏꯟ ꯊꯥꯔꯇꯤ ꯔꯦꯗꯤ ꯀ ꯎꯝ ꯑꯪ ꯄꯣꯜꯂꯤꯌꯦ
ꯌꯦꯡꯗ꯭ꯔꯁꯨ ꯈꯪꯉꯦꯗ ꯌꯥꯡꯅꯤꯡꯗꯕꯒꯤꯅꯦ
ꯀꯜꯗꯤ ꯁꯅꯥ꯭ꯔꯥ
ꯑꯩꯗꯤꯀꯣ ꯇꯨꯝꯅꯤꯡꯕ ꯕꯣꯜ ꯑꯗꯨꯒꯨꯝꯕ ꯌꯦꯡꯅꯤꯡꯗꯦ
ꯎꯝ ꯍ
ꯇꯨꯝꯅꯤꯡꯕ꯭ꯔꯣ ꯅꯪ
ꯎꯝ
ꯍꯥ
ꯀꯃꯅꯤ
ꯀꯋꯥꯗꯨ
ꯎꯝ
ꯅꯦꯠꯋꯣꯛ ꯐꯠꯇꯕꯒꯤꯔ ꯇꯥꯗꯅꯦ
ꯉ
ꯀꯩꯁꯨ ꯇꯨꯝꯅꯤꯡꯉꯦ
ꯔꯦꯁ ꯇꯧꯧꯕꯅꯦ ꯅꯪꯁꯨꯦ ꯊꯥꯔꯇꯤ ꯃꯤꯅꯤꯠꯁꯀꯨꯝꯕ ꯑꯗꯨꯝ ꯁꯣꯔꯠꯅꯦꯞ ꯑꯗꯨꯒ ꯑꯃꯨꯛ ꯃꯗꯤ ꯐ꯭ꯔꯦꯁ ꯇꯧꯕꯅꯦ ꯀꯨꯏꯅ ꯇꯨꯝꯅꯗꯤꯀꯣ
ꯎꯝ
ꯄ꯭ꯔꯦꯁ ꯇꯧꯗꯕꯅꯤ ꯑꯗꯨꯣ ꯊꯥꯔꯇꯤ ꯃꯤꯅꯤꯠꯁꯀꯨꯝꯕ
ꯑꯩꯗ
ꯍꯧꯒꯠꯄꯗ ꯄ꯭ꯔꯦꯁ ꯇꯧꯒꯅꯤ ꯁꯣꯠꯅꯦ
ꯁꯣꯔꯠꯅꯦ ꯑꯣꯏꯔꯁꯨ ꯀꯣ ꯗꯨꯀꯥꯟꯗ ꯃꯤꯛ ꯀꯦꯔꯥ ꯍꯥꯏꯅ ꯑꯩꯒꯤ ꯀꯦꯔꯥ ꯑꯩꯒꯤ ꯃꯥꯏ ꯍꯥꯏꯕꯤꯔꯥ ꯊꯋꯥꯏꯗ ꯀꯣ ꯂꯩꯕꯒꯤ ꯐꯖꯅ ꯇꯨꯝꯕ ꯌꯥꯗꯦ ꯑꯗꯨꯀꯥꯟꯗꯗꯤ
ꯍꯝ ꯆꯜꯇ
ꯎꯝ
ꯍꯩꯍꯩꯍꯩꯍꯩꯍꯩꯍꯩ ꯑꯩ ꯐꯥꯏꯅꯤꯡꯏꯅꯦ
ꯎꯁꯨꯖꯥ ꯁꯥꯅꯦ ꯍꯥꯏ
ꯍꯥꯏ ꯏꯁꯩ ꯁꯛꯄꯤꯌꯅꯤ
ꯏꯁꯩ ꯀꯅꯥꯗꯁꯨ ꯁꯛꯄꯤꯗ꯭ꯔꯤ ꯍꯧꯖꯤꯛꯐꯥꯎ ꯅꯪꯒꯤ ꯀꯃꯥꯏꯅ ꯊꯥꯛꯇꯣꯏꯅꯣ
ꯇꯨꯝꯅꯤꯡꯕ ꯐꯥꯎꯋꯦꯗ
ꯔꯛꯇꯪ ꯂꯩꯔꯒ ꯇꯨꯝꯃꯣ ꯑꯥ
ꯍꯥꯥ
ꯒ ꯇꯨꯃꯣ
ꯇꯨꯝ ꯇꯨꯝꯅꯤꯡꯗꯔꯁꯨ ꯎꯄꯥꯏ ꯂꯩ ꯏ ꯇꯦ
ꯀꯥꯔꯤ
ꯀꯔꯤꯁꯨ ꯅꯠꯇꯦ
ꯑꯣ ꯇꯨꯝꯃꯣ
ꯍꯥꯥ
ꯑꯗꯨꯗꯤ
ꯅꯣꯏ ꯅꯪ ꯄꯨꯡꯀꯤꯌꯥꯗ ꯁꯛꯀꯗ꯭ꯔꯥ
ꯄꯨꯡ ꯐꯣꯔ ꯊꯥꯔꯇꯤ ꯁꯋꯥꯏꯗ
ꯎꯝ
ꯀꯩ ꯗꯧꯔꯦ
ꯁꯨ ꯇꯧꯗꯗ ꯁꯨꯃꯥꯏ ꯍꯥꯡꯒꯅꯤ
ꯑꯩ ꯑꯥꯍꯥ ꯎ ꯑꯣꯏꯣꯏꯅ ꯑ ꯍꯜꯂꯣ
ꯇꯣꯏ ꯇꯣꯏꯏ ꯇꯣꯏꯏ
ꯑꯗꯨꯣ ꯑꯃꯨꯛ ꯂꯥꯁ ꯍꯧꯔꯕ
ꯑ
ꯋꯤꯂꯤꯌꯝꯗꯨ ꯑꯃꯨꯛ ꯀ꯭ꯂꯥꯁ ꯍꯧꯔꯕ꯭ꯔꯥ
ꯍꯥꯎꯗ꯭ꯔꯤ ꯗꯦ ꯋꯥꯗ ꯍꯥꯎꯅꯤ ꯍꯥꯏꯕ꯭ꯔꯠ ꯊꯔꯤꯗ꯭ꯔ ꯎꯝ
ꯖꯅꯋꯥꯔꯤ ꯐꯦꯕꯋꯥꯔꯤꯗ ꯀ꯭ꯂꯥꯁ ꯍꯧꯗꯣꯏꯔꯦ ꯀꯔꯤꯒꯤꯅꯣ ꯃꯣꯏꯁꯦ
ꯐꯪꯗꯦ
ꯐꯔꯛ ꯇꯀꯣ
ꯎꯝ
ꯕꯂꯥ ꯃꯣꯏꯗꯤꯦ
ꯋꯥꯗꯕꯨ ꯀꯒꯅꯤ
ꯀ꯭ꯂꯥꯁ ꯑꯅꯧꯕꯔ ꯅꯠꯇ꯭ꯔꯒ
ꯅ ꯋꯥꯟ ꯅꯠꯇ
ꯎ ꯑꯥ
ꯉꯥꯏꯍꯥꯛꯇꯪ ꯂꯩꯔꯒ ꯑꯃꯨꯛ ꯇꯧꯏꯀꯣ
ꯎꯝ